ꯍꯜꯂꯣ
ꯑꯥꯎ ꯇꯔꯕꯣ
ꯇꯔꯦ ꯆꯥꯛꯆꯥꯥꯔꯔꯕꯣ
ꯆꯥꯛꯆꯥꯔꯦ
ꯑꯣ ꯀꯩ ꯃꯊꯦꯜ ꯆꯥꯔꯒꯦ
ꯉꯁꯤꯗꯤ ꯀꯩꯅꯣ ꯑꯩꯈꯣꯏꯒꯤꯔꯣ ꯃꯌꯥꯟ ꯃꯌꯥꯟ ꯊꯣꯡꯕ ꯆꯥꯏꯌꯦ
ꯑꯣ ꯀꯥꯟꯅꯅ ꯊꯣꯡꯒꯦ
ꯑꯩꯩꯅ ꯊꯣꯡꯉꯦ
ꯍꯥꯎꯔꯝꯗꯣꯏ ꯃꯥꯜꯂꯤꯗꯥ ꯏ ꯊꯥꯎꯒꯤ ꯈꯨꯠꯇꯣ
ꯑꯁꯤꯗꯤ ꯃꯤ ꯌꯥꯝꯗꯦꯅ
ꯑꯣ
ꯎꯝ ꯅꯣꯏꯗꯤ ꯅꯣꯏꯗꯤ ꯀꯩ ꯆꯥꯔꯒꯦ
ꯑꯩꯈꯣꯏꯗꯤ ꯉꯁꯤꯁꯦ ꯀꯥꯡꯁꯣꯏ ꯊꯣꯡꯕ ꯆꯥꯏꯌꯦ
ꯀꯥꯡꯁꯣꯏ
ꯎꯝ
ꯑ
ꯀꯔꯤ ꯀꯔꯤ ꯀꯔꯤ ꯀꯔꯤ ꯈꯥꯃꯦꯟ ꯑꯁꯤꯟꯕꯅꯦ ꯑꯂꯨ ꯅꯦ ꯑꯗꯩ ꯀꯣꯕꯤ ꯀꯣꯕꯤ ꯛꯇꯪ ꯀꯣꯕꯤ ꯑꯩꯈꯣꯏꯒꯤ ꯀꯔꯤꯗꯣ ꯃꯁꯣꯏꯗꯣ
ꯍꯥꯥ
ꯇꯣꯡꯉꯦ ꯑꯗꯨ ꯌꯥꯝ ꯆꯣꯡꯉꯦꯕꯀꯣ
ꯑ
ꯑꯗꯨ ꯇꯥꯔꯦ
ꯑꯆꯥ ꯑꯆꯥ
ꯅꯣꯏꯗꯤ ꯀꯔꯤ ꯀꯔꯤ ꯃꯆꯜ ꯊꯥꯔꯤꯅꯣ
ꯑꯜꯂꯨꯅꯦ ꯑꯗꯩ ꯀꯩꯀꯩ ꯈꯥꯃꯦꯟ ꯁꯤꯟꯕꯅꯦ ꯉꯥ ꯌꯥꯏꯕꯅꯦ
ꯑꯗꯨꯖꯤꯗꯣ ꯈꯔ ꯇꯧꯁꯟꯕꯅꯤꯅ ꯊꯥꯎ ꯈꯈꯤꯇꯒꯥꯔꯒ
ꯅꯣꯏꯕꯨ ꯑꯣꯏꯗꯤ ꯃꯁꯥ ꯀꯜꯂꯤꯕ ꯀꯃꯥꯏꯅ ꯇꯧꯒꯦ
ꯕꯨꯕꯨꯣꯛꯁꯦ ꯃꯁꯥꯗꯤ ꯑꯗꯨꯝ ꯀꯜꯂꯦ ꯚꯥꯏ ꯑꯗꯣ ꯀꯩꯅꯣ ꯇꯧꯋꯦ ꯒ꯭ꯌꯥꯟꯅꯤ ꯑꯍꯟ ꯑꯣꯏꯔꯛꯑꯅꯤꯅꯀꯣ ꯃꯁꯥ ꯀꯟꯕ ꯍꯥꯏꯁꯦ ꯑꯗꯨꯝ ꯆꯠꯄ ꯈꯣꯠꯄ ꯃꯄꯥꯟ ꯏꯄꯥꯟ ꯊꯣꯛꯄ ꯈꯣꯠꯄ ꯑꯗꯨꯝ ꯉꯝꯃꯦꯕ ꯑꯗꯨ ꯃꯉꯥꯏꯗꯅꯀꯣ ꯑꯍꯟꯗ ꯃꯁꯥ ꯀ ꯀꯟꯕ ꯍꯥꯏꯗꯤꯦ
ꯑꯣ ꯎꯝ ꯑꯗꯨꯝ ꯃꯄꯥꯟ ꯏꯟꯈꯥꯡ ꯊꯣꯛꯏ ꯅꯠꯇ꯭ꯔꯣ
ꯑꯣ ꯃꯄꯥꯟ ꯃꯣꯏ ꯌꯨꯝꯗꯒꯤ ꯌꯨꯝ ꯃꯄꯥꯟꯗꯤ ꯄꯥꯛꯊꯣꯛꯆ꯭ꯔꯗ ꯍꯥꯏꯗꯤ ꯑꯩꯈꯣꯏ ꯁ꯭ꯋꯥꯏꯗ ꯀꯗꯕꯦ ꯏꯃꯨꯡ ꯃꯅꯨꯡ ꯁ꯭ꯋꯥꯏ ꯌꯨꯝ ꯌꯨꯝꯗ ꯀꯌꯥ ꯍꯦꯟꯗꯣꯛꯇ꯭ꯔꯦ ꯃꯥꯜꯂꯤ ꯃꯥꯡꯒꯣꯟꯜꯗ ꯁꯨꯃꯥꯡꯗ ꯐꯝꯕꯗꯤ ꯅꯠꯇꯅ
ꯎꯝꯝ ꯏꯆꯥꯥ
ꯎ
ꯍꯣꯏ ꯎꯝ ꯁꯣꯔꯣꯛ ꯃꯄꯥꯟꯁꯨ ꯑꯣꯏꯕꯅꯤꯅ
ꯍꯣꯏ ꯁꯠꯇ꯭ꯔꯦ ꯔꯤꯔ ꯀ ꯀ ꯊꯧꯅꯥꯅꯤꯅ
ꯆꯤꯡꯂꯣꯝꯗ ꯑꯃꯨꯛ ꯄꯨꯊꯣꯛꯄꯤꯌꯨꯗꯅ
ꯃꯔ ꯎ ꯎꯝ ꯃꯔꯛ ꯃꯔꯛꯇꯕꯗꯤ ꯑꯩꯈꯣꯏꯅ ꯇꯥ ꯇꯧꯔꯄ ꯄꯨꯕꯤꯌꯨ ꯆꯥ ꯑꯗꯨꯝ ꯊꯛꯄ ꯈꯣꯠꯄꯗ ꯎꯝ
ꯀꯃꯥꯏ ꯀꯃꯥꯏ ꯇꯧꯔꯤꯒꯦ ꯅꯪꯕꯣ
ꯎ ꯑꯁ ꯑꯗꯨꯝ ꯃꯔꯩ ꯃꯔꯩꯗ ꯚꯥꯏ
ꯑꯣ ꯑꯩꯒ ꯃꯥꯟꯅꯗꯤꯅꯦ ꯅꯪ ꯏ ꯏꯁꯇꯦꯁꯦ
ꯖꯅꯤ
ꯀ ꯀꯣꯟ ꯊꯤꯟ ꯇ ꯁꯃꯅꯔꯦ ꯍꯣꯏ
ꯎꯝ ꯀꯥꯏꯇ ꯇ ꯍꯧꯔꯤꯗꯤ ꯎ ꯑꯣꯝ
ꯃꯅꯤꯡꯒꯤ ꯆꯁꯤꯡꯗ ꯋꯥ ꯏꯤꯡ ꯆꯠꯅꯗ꯭ꯔꯕꯣ
ꯆꯠꯅꯩꯌꯦ ꯃꯤ ꯑꯗꯨꯝ ꯆꯠꯅꯕꯅꯦ
ꯎꯝ ꯍꯧꯣꯏꯁꯨ ꯂꯥꯛꯊꯛꯄꯤ ꯏꯔꯦꯅꯦ
ꯑꯁ ꯑꯗꯨ ꯊꯥꯏꯅ ꯑꯩꯈꯣꯏ ꯑꯩ ꯅꯨꯡꯗꯥꯡ ꯑꯃ ꯀꯥꯈꯠꯅꯕ ꯅꯨꯡꯉꯥꯏꯇ꯭ꯔꯣ
ꯅꯨꯡꯉꯥꯏꯅꯦ ꯃꯇꯣꯟ ꯅꯠꯇ꯭ꯔꯦ ꯇ꯭ꯔꯦꯛꯀꯤꯡꯒꯤ ꯇꯥꯏꯞꯇꯒ ꯋꯥꯡꯅ ꯀꯥꯈꯠꯂ ꯂꯩꯔꯨꯕꯗꯣ
ꯗꯗꯦ ꯖꯨꯀꯤꯗꯞꯅꯦꯃꯨꯇꯟ ꯈꯣꯏꯔꯤꯗꯥ
ꯍꯣꯏ ꯑꯗꯨ ꯅꯨꯃꯤꯠꯇꯣ ꯆꯥꯛ ꯆꯥꯅꯔꯨꯔꯤꯀꯣ
ꯆ ꯍꯣꯏ ꯁꯗꯥꯚꯍꯤ ꯀ ꯑꯣꯕꯤꯗ ꯆꯗꯣꯕꯣ
ꯎꯝ ꯅꯨꯡꯉꯥꯏꯕꯅꯤꯅꯦ ꯍꯧꯖꯤꯛꯇꯤ ꯂꯣꯏꯅ ꯃꯥꯒꯤ ꯗꯤ ꯃꯥꯒꯤ ꯂꯣꯏ ꯆꯠꯅꯈ꯭ꯔꯦꯅꯦ
ꯎꯝ
ꯀꯩꯅꯣ ꯑꯣꯏꯅ ꯍꯥꯏꯒꯦ ꯇꯧꯕꯗꯨꯕꯨ ꯑꯣ ꯑꯗꯨ ꯍꯥꯏꯔꯒꯗꯤ ꯐ꯭ꯔꯦꯝꯗ ꯑꯩꯅ ꯍꯥꯏꯕꯗ ꯐ꯭ꯔꯦꯝꯗꯨꯅ ꯍꯗꯣꯛ ꯄꯥꯎ ꯐꯥꯎꯅꯩꯌꯦꯕ
ꯑꯥ
ꯔꯣ ꯏꯁꯥꯅ ꯌꯥꯝ ꯁꯥꯎꯕꯅꯦ ꯍꯟꯗꯛ ꯐꯣꯟ ꯇꯧꯔ ꯄꯥꯏꯔꯛꯇꯦ ꯈꯣꯠꯂꯛꯇꯦ ꯀꯩꯅꯣꯝꯇꯪ ꯆꯥꯃꯤꯟꯅꯒꯗꯕꯣ ꯀꯩꯅꯣ ꯇꯧꯗꯦ ꯈꯣꯠꯇꯦ ꯅꯍꯥꯟ ꯃꯥ ꯂꯥꯛꯑꯕꯅꯤ ꯍꯥꯏ ꯈꯣꯠꯂꯦ ꯍꯥꯏꯕ ꯑꯦ ꯃꯥꯕꯥ ꯑꯗꯨ ꯑꯗꯨ ꯑꯣꯏꯔꯕ ꯃꯥꯅ ꯃꯥꯒꯤ ꯐꯣꯟꯗꯣ ꯀꯥꯏꯈ꯭ꯔꯦ ꯅꯣꯏ ꯃꯥꯗꯔ ꯃꯣꯠꯇꯣ ꯌꯥꯗ꯭ꯔꯕ꯭ꯔꯥ ꯀꯩꯅꯣꯝ ꯍꯥꯏꯌꯦ ꯃꯥ ꯊꯨꯒꯥꯏꯗ ꯃꯥꯜꯂꯦ ꯑꯍꯟꯗꯣ ꯍ
ꯑ ꯆꯞ ꯃꯥꯥꯟꯜꯂꯤ ꯆꯞ ꯃꯥ ꯐꯣꯟ ꯆꯠꯄꯗꯤ ꯁꯥꯎꯔꯒꯦ ꯆꯞꯅꯄꯣꯏ ꯐꯣꯟ ꯇꯥꯏꯅꯕꯅꯤꯅꯤ
ꯑꯗꯨꯅ‌ꯦ
ꯃꯥꯅ ꯅ‌ꯦꯡꯃ ꯑꯃ ꯐꯃꯨꯡꯗ ꯂꯪꯈꯤꯕ ꯌꯥꯎꯕꯅ‌ꯦꯕ ꯂꯪꯈꯤꯕ ꯁꯤꯜ ꯑꯃ ꯑꯗꯨ ꯑꯗꯨ ꯑꯗꯨ ꯂꯪ ꯍꯟꯗꯛꯇꯤ ꯐꯃꯨꯡꯗ ꯂꯪꯉꯝꯃꯔꯣꯏ ꯃꯈꯥꯗ ꯑꯣꯏꯅ ꯂꯪꯉꯝꯃꯅꯤ
ꯑꯗꯨꯗꯤ ꯑꯗꯨꯗ ꯑꯩꯅ ꯑꯗꯨ ꯍꯥꯏꯕꯗꯨ ꯃꯥꯗꯣ ꯅꯝꯕꯔ ꯅꯝꯕꯔꯗꯣ ꯑꯝꯇ ꯂꯧꯊꯣꯛꯇꯕꯒꯤꯀꯣ ꯁꯦꯝꯗ ꯈꯔ ꯂꯧꯊꯣꯛ ꯑꯃꯗ ꯍꯥꯞꯄꯦ ꯍꯥꯏꯕ ꯇꯦꯕ꯭ꯂꯦꯠꯇ ꯍꯥꯞꯄꯦ ꯍꯥꯏꯕ꯭ꯔꯥ ꯀꯩꯅꯣ ꯅꯪ ꯐꯣꯟꯗ ꯅꯪ ꯑꯣꯏꯔꯝꯃꯅꯤ ꯑꯗꯨꯗꯤ ꯅꯪꯗ ꯅꯣꯏ ꯆꯦ ꯍꯣꯏꯒꯤ ꯃꯤꯡ ꯊꯣꯛꯄ꯭ꯔꯣ ꯅꯪꯒꯤ ꯇꯔꯨꯀꯣꯂꯔꯗꯅ ꯃꯤꯡ ꯊ‌ꯣꯛꯇꯕ꯭ꯔꯥ ꯑꯣ ꯑꯗꯨ ꯍꯥꯏꯌꯦ ꯃꯥ ꯅꯨꯄꯤ ꯑꯃꯒꯤ ꯃꯤꯡ ꯊꯣꯛꯑꯦꯅ ꯃꯥ ꯐꯦꯃꯤꯂꯤꯒꯤ ꯄ꯭ꯔꯦꯁꯔ ꯄ꯭ꯔꯣꯕ꯭ꯂꯦꯝ ꯈꯔ ꯂꯩꯕ ꯃꯥꯜꯂꯦ ꯐꯦꯃꯤꯂꯤꯒꯤ ꯑ ꯃꯥꯁꯣꯟ ꯀꯩꯅꯣꯗꯒꯤ ꯑꯗꯨ ꯑꯗꯨꯒꯤ ꯃ‌ꯣꯏ ꯑꯇꯣꯞꯄ ꯃꯥꯟꯗꯅ ꯄꯥꯏꯍꯧꯗ꯭ꯔꯦ ꯃꯥꯁ‌ꯣꯏ ꯑꯣꯏꯔꯝꯃꯅꯤ ꯅꯣꯏ ꯅꯣꯏꯒꯤ ꯌꯨꯝꯅꯥꯛꯇꯣ ꯀꯩꯅꯣ ꯍꯪꯉꯛꯑꯦ ꯇ‌ꯣꯏꯖꯝ ꯅ‌ꯦ ꯍꯥꯏꯕ ꯑꯗꯨ ꯑꯁ ꯃꯥꯁꯨ ꯁꯣꯏ ꯑꯣꯏꯔꯝꯃꯅꯤ ꯑꯩꯗꯤ ꯑꯝꯇ ꯐꯣꯟꯁꯤꯡꯗꯣ ꯑꯝꯇ ꯄꯥꯏꯗ꯭ꯔꯦ ꯑꯗꯨ ꯃꯥꯅ ꯅꯝꯕꯔꯗꯨꯁꯨ ꯃꯌꯥꯝ ꯌꯥꯝꯕꯅꯤꯅ ꯇꯨ ꯊꯥꯎꯖꯟ ꯀꯌꯥ ꯇꯨ ꯊꯥꯎꯖꯟ ꯑꯥꯏꯇꯤꯟꯗꯒꯤ ꯍꯥꯏꯕ꯭ꯔ ꯀꯩꯅꯣ ꯑꯗꯨꯗꯒꯤ ꯌꯥꯎꯔ ꯔꯛꯄ ꯗꯥꯇꯥꯈꯩ ꯂꯣꯏ ꯐꯣꯟꯗꯨꯗ ꯌꯥꯎ ꯂꯩꯔꯦ ꯃꯊꯥ ꯁꯥꯏꯌ‌ꯦꯅ ꯇꯧꯔꯛꯑꯝꯕꯅꯦ
ꯑꯩꯅ ꯁꯤꯗꯀꯣ ꯃꯥꯒꯤ ꯗꯣꯀꯨꯃꯦꯟ ꯃꯌꯥꯝꯗꯣ ꯂꯣꯏ ꯌꯥꯎꯕꯅꯤ ꯑꯗꯨꯗ
ꯍꯣꯏ ꯑꯗꯨꯗ ꯍꯣꯏ ꯑꯩꯅ ꯄꯩꯁꯥ ꯄꯥꯏꯗꯅ ꯑꯁ ꯄꯩꯁꯥ ꯈꯔ ꯃꯇꯦꯡ ꯄꯥꯡꯕꯤꯒꯦ ꯐꯣꯟꯗꯣ ꯁꯦꯝꯖꯤꯜꯂꯨ ꯍꯥꯏꯕꯁꯨ ꯉꯝꯗꯒꯨꯝ
ꯎꯝ ꯃꯥ ꯑꯩꯅ ꯉꯍꯥꯟ ꯐꯣꯟ ꯇꯧꯔꯤꯗꯨꯗꯤ ꯃꯥꯏ ꯃꯅꯥꯛꯇ ꯂꯥꯛꯑꯝꯃꯦꯕꯀꯣ ꯑꯩꯈꯣꯏ ꯊꯣꯛꯑꯝꯃꯦꯕ ꯄꯩ ꯂꯩꯕ ꯍꯥꯟꯅꯒꯤ ꯂꯩꯐꯝꯗꯨꯇ ꯑꯗꯨꯗ ꯑꯩꯅ ꯌꯦꯟ ꯊꯣꯡꯉꯤ ꯆꯥꯁꯤ ꯂꯥꯛꯑꯣꯅ ꯒꯦꯠꯇ ꯊꯦꯡꯅꯕ ꯍꯥꯏꯇꯥꯔꯦ
ꯍꯣꯏ ꯍꯣꯏ
ꯏꯟꯖꯥꯡ ꯂꯩꯕ ꯆꯠꯄ ꯇꯥꯏꯃꯤꯡꯗꯣ ꯑꯣꯏꯕ ꯂꯩꯔꯝꯃꯣ ꯃꯥ ꯋꯥꯛꯀꯤꯡ ꯆꯠꯂꯨꯕ ꯃꯥꯜꯂꯦꯕ ꯀ‌ꯣ ꯂꯩꯔꯝꯃ‌ꯣ ꯑꯩ ꯆꯪ ꯀꯩꯒꯤꯅ ꯍꯥꯏꯕ ꯃꯥꯏ ꯀꯥꯗꯨ ꯃꯁꯛ ꯈꯪꯗꯕ ꯑꯩꯅ ꯍꯧꯖꯤꯛꯇꯤ ꯂꯣꯏꯅ ꯑꯍꯣꯡꯕ ꯂꯩꯔꯦꯗꯅ
ꯍꯣꯏ ꯍꯣꯏ
ꯑꯍꯣꯡꯕ ꯍꯥꯏꯁꯦ ꯃꯥꯒꯤ ꯃꯥꯒꯤ ꯔꯨꯝ ꯍꯧꯖꯤꯛ ꯀꯟꯅꯔ ꯂꯩꯕꯅꯤꯅ ꯍꯥꯟꯅꯒꯤ ꯃꯐꯝꯗ ꯂꯩꯇꯕꯅꯤꯅ ꯑꯩꯅ ꯀꯩ ꯇꯧꯏꯤ ꯌꯦꯟ ꯊꯣꯡ ꯏꯆꯥꯗꯨ ꯂꯥꯛ ꯐꯣꯟ ꯍꯟꯖꯤꯟ ꯍꯟꯖꯤꯟ ꯇꯧꯔ ꯄꯥꯏꯔꯛꯈ꯭ꯔꯦ
ꯑ
ꯏꯃꯥꯟꯅꯕ ꯃꯌꯥꯝꯗꯨꯒ ꯑꯗꯨꯝ ꯆꯥꯃꯤꯟꯅꯔꯦ
ꯑꯩꯅ ꯑꯩꯅꯗꯤ ꯍꯥꯏꯈꯤꯕꯗꯨ ꯑꯗꯨꯃꯥꯏꯅ ꯇꯧꯔꯤ ꯀꯩ ꯑꯗꯨꯃꯥꯏꯅ ꯍꯥꯏ ꯈꯣꯠꯂꯤ ꯑꯗꯨꯗꯨ ꯃꯥꯒꯤ ꯎ ꯀꯩꯅꯣ ꯀꯥꯗꯣ ꯑꯩ ꯑꯛꯇꯪꯗꯤ ꯆꯠꯂꯨꯔꯦ ꯍꯛ ꯀꯩꯅꯩꯅꯣ ꯏꯔꯥꯡ ꯃꯅꯨꯡꯗ
ꯑꯥ
ꯑꯣ ꯀꯩꯅꯣ ꯇꯧꯋꯤ ꯑ ꯀꯔꯤ ꯀꯔꯤ ꯀꯔꯤ ꯐꯖ ꯑ ꯃꯊꯗ ꯂꯩꯍꯧꯔꯦ ꯑꯗꯨꯗꯕꯨ ꯅꯨꯡꯉꯥꯏꯗ
ꯍꯣꯏ ꯔꯨꯝꯁꯨ ꯆꯥꯎꯅ ꯂꯩꯔꯦ ꯍꯥꯟꯅꯗꯤ ꯆꯤꯜꯂꯤꯗꯣꯀꯣ ꯃꯤ ꯑꯃ ꯂꯥꯛ ꯄꯣꯛ ꯈꯣꯠꯄ ꯃꯇꯝꯗ ꯐꯃꯝꯐꯥꯎ ꯂꯩꯇꯦꯕ ꯃꯥꯏ ꯐꯥꯃꯨꯡꯗꯩ ꯍꯦꯟꯅ ꯑ ꯍꯧꯖꯤꯛꯇꯤ ꯑꯍꯣꯡꯕꯁꯨ ꯐꯖ ꯂꯩꯔꯦ ꯃꯇꯝꯒꯤ ꯃꯇꯨꯡ ꯏꯟꯅ ꯍꯣꯡꯕꯁꯦ ꯇꯨꯝ ꯂꯥꯛꯏꯀꯣ
ꯂꯩ ꯑꯗꯨꯅꯤꯅꯦ ꯃꯣꯏ ꯍꯥꯟꯅꯒꯤ ꯁꯕꯦꯟꯗꯨꯕꯨ ꯃꯤ ꯍꯣꯡꯖꯤꯟꯅ ꯈ꯭ꯔꯖꯥꯠꯂꯣ
ꯑꯥ ꯍꯣꯡ꯭ꯈꯔꯦ
ꯑꯣ
ꯅꯨꯡꯉꯥꯏ ꯍꯥꯏ
ꯎꯝ
ꯆꯪꯗꯕ ꯀꯥꯡꯕꯨꯅ ꯆꯪꯉꯨꯗꯣꯏꯅꯤ
ꯐꯔꯛ ꯇꯥꯅꯤ ꯆꯪꯁꯤꯜꯂꯨꯔꯅꯤ ꯒꫭꯗꫭꯡ ꯒꫭꯗꯣꯡ ꯎꯝ ꯈꯪꯗꯦꯅꯦ ꯚꯥꯏ ꯃꯇꯝꯁꯦ ꯈꯪꯍꯧꯗꯦ
ꯃꯇꯝ ꯈꯪꯍꯧꯗꯦ ꯄꯨꯟꯗꯕꯁꯨ ꯀꯨꯏꯔꯦ ꯑꯩꯈꯣꯏꯔꯣꯝꯗ ꯂꯥꯛꯄ ꯆ ꯀꯥꯟꯗ ꯅꯪ ꯆꯪꯉꯛꯑꯣꯁꯨ ꯆꯪꯉꯛꯇ꯭ꯔꯦꯜ ꯍꯥꯟꯅꯗꯤ ꯌꯥꯝ ꯊꯤꯜꯂꯝꯗꯥꯏꯅꯦ
ꯑꯁ ꯎ ꯑꯗꯨ ꯑꯗꯨ ꯑꯗꯨ ꯃꯔꯝ ꯂꯩꯔꯕꯅꯦ ꯂꯥꯛꯇ꯭ꯔꯤꯗꯣ ꯗꯥ ꯅꯤꯁꯇꫭ ꯗꯥ ꯍꯅꯤꯁꯇꯣ ꯄꯥꯎ ꯐꯥꯎꯅꯔꯒ ꯃꯥ ꯃꯥꯅ ꯆꯠꯄ ꯀꯜ ꯌꯥꯎꯔꯛꯄ ꯇꯥꯕ
ꯎꯝ ꯃꯣꯏ ꯂꯥꯏꯔꯤꯛ ꯀꯟꯅ ꯄꯥꯅꯔꯤ ꯑꯩꯈꯣꯏ ꯃꯌꯥꯝ ꯃꯔꯛ ꯑꯇꯩꯗꯤ ꯂꯥꯏꯔꯤꯛ ꯂꯣꯏꯅ ꯄꯥꯅꯩꯗ
ꯍꯣꯏ
ꯑꯩꯈꯣꯏꯅꯤꯈꯛ ꯉꯥꯏꯔꯦ ꯑꯩꯈꯣꯏ ꯑꯍꯨꯝ ꯃꯨꯛ ꯃꯔꯤꯃꯨꯛ ꯂꯩꯔꯝꯒꯅꯤ ꯊꯕꯛ ꯏꯈꯥꯡ ꯈꯔ ꯆꯠꯄ ꯈꯣꯠꯄ ꯑꯗꯒꯤ ꯐꯦꯃꯤꯂꯤ ꯈꯔ ꯁꯞꯄꯣꯔꯠ ꯈꯔ ꯇꯧꯅꯕꯦ ꯑꯇꯩꯉꯩꯗꯤ ꯂꯣꯏꯅ ꯑꯁꯤ ꯃꯅꯤꯄꯨꯔꯗ ꯑꯝꯕꯧ ꯂꯩꯅꯗ꯭ꯔꯦ ꯍꯥꯏꯕꯅꯤ
ꯑꯣ ꯀꯥꯏꯀꯥꯏ ꯌꯧꯅꯒꯔ ꯖꯥꯠꯅꯣ
ꯑꯥꯎꯠꯁꯥꯏꯠꯇ
ꯑꯣ ꯐꯔꯦꯅꯦ
ꯑ ꯅꯪꯗꯤ ꯀꯃꯥꯏ ꯀꯃꯥꯏꯅ ꯂꯥꯏꯔꯤꯛ ꯄꯥꯗ꯭ꯔꯕꯣ ꯅꯪꯗꯤ
ꯄꯥꯗ꯭ꯔꯦ ꯂꯥꯏꯔꯤꯛ ꯄꯥꯕꯤꯅꯅꯕ ꯃꯤ ꯑꯃꯗꯤ ꯄꯥꯝꯃꯦ
ꯑꯥ ꯑꯩꯈꯣꯏ ꯀꯣꯏꯕ ꯑꯝꯇꯪ ꯂꯣꯛꯇꯥꯛꯇ ꯑꯝꯇ ꯆꯠꯂꯨꯁꯤꯗꯅ
ꯆꯪꯁꯤ ꯆꯪꯁꯤ ꯎꯝ ꯉꯥꯏꯈꯣ ꯄꯩꯁꯥ ꯈꯔ ꯀꯩꯅꯣ ꯇꯧꯔꯒ ꯆꯠꯁꯤ ꯍꯞꯇꯥꯃꯨꯛ ꯋꯥꯠꯂꯤꯗ ꯄꯥꯎ ꯐꯥꯎꯅꯁꯦ ꯍꯥꯏꯗꯤ ꯈꯨꯗꯛꯇ ꯈꯨꯗꯛꯇꯒꯗꯤ ꯁꯤꯟꯖꯜꯂꯛꯀꯅꯨ ꯂꯤꯁꯤꯡ ꯑꯃꯃꯨꯛ ꯄꯥꯏꯗ ꯌꯥꯔꯣꯏ ꯂꯤꯁꯤꯡ ꯑꯃ ꯈꯔ ꯄꯥꯏꯗ ꯌꯥꯔꯣꯏꯅꯦ ꯃꯤ ꯑꯃꯅ
ꯌꯥ ꯍꯦꯟꯅꯤ
ꯑꯗꯨꯅꯤ ꯍꯥꯏꯖꯦ
ꯑꯩ ꯂꯣꯛꯇꯥꯛꯀꯤ ꯐꯖꯕ ꯃꯌꯥꯝ ꯍꯧꯖꯤꯛ ꯃꯣꯏ ꯐꯦꯁꯤꯂꯤꯇꯤ ꯌꯥꯝ ꯄꯤ ꯍꯥꯏꯕꯅꯦꯕꯀꯣ ꯎꯝ ꯎꯝ ꯎꯝ ꯑꯩꯈꯣꯏ ꯃꯃꯥꯡꯗ ꯆꯠꯂꯨꯕꯗꯣ ꯀꯔꯤ ꯇꯧꯋꯦꯕ ꯒ꯭ꯌꯥꯁ ꯑꯗꯒꯤ ꯀꯣ ꯂꯤꯛ ꯈꯥꯡ ꯈꯥꯕꯩ ꯑꯗꯨꯝ ꯍꯤꯡꯖꯥꯡ ꯅꯥ ꯐꯤꯁꯨ ꯑꯗꯨꯝ ꯂꯩꯔꯝꯕ ꯌꯥꯎꯋꯦꯕꯀꯣ ꯍꯥꯟꯅ ꯂꯩꯔꯝꯕ ꯀꯥꯡꯕꯨꯗꯣ ꯍꯣꯏ ꯂꯣꯏꯅ ꯁꯦꯠ ꯄꯨꯔꯒꯗꯤ ꯂꯣꯏ ꯆꯠꯂꯦꯕꯀꯣ ꯌꯦꯟꯒ ꯊꯣꯡꯉꯒ ꯌꯦꯟ ꯑꯥꯗꯩ ꯊꯣꯡꯉꯦ ꯌꯦꯟ ꯑꯃ ꯊꯣꯡꯉꯦ ꯉꯥꯅꯨ ꯑꯃ ꯊꯣꯡꯉꯦ ꯌꯦꯟ ꯑꯗꯅꯤ ꯊꯣꯡꯉꯤꯗꯨꯖꯨ
ꯑꯥ
ꯑꯗꯨꯃꯥꯏꯅ ꯊꯣꯡꯉꯒ ꯆꯠꯂꯨꯕꯅꯦ
ꯑꯥ
ꯌꯥꯝ ꯅꯨꯡꯉꯥꯏꯌꯦꯦ ꯃꯐꯝꯗꯣ ꯍꯥꯏꯗꯤ ꯏꯪꯒ ꯆꯤꯛꯑꯦ ꯍꯧꯖꯤꯛꯇ ꯑꯃꯨꯛ ꯅꯣꯡ ꯆꯨꯔꯦꯗ꯭ꯔꯥ ꯍꯣꯏꯅ ꯅꯣꯡꯁꯨꯗꯅꯤ ꯃ ꯑꯩꯈꯣꯏꯒꯤ ꯏꯟꯊꯝꯊ ꯈꯔ ꯈꯔ ꯆꯪꯉꯛꯄꯩ ꯇꯥꯏꯃꯤꯡꯗꯣ ꯂꯣꯛꯇꯀꯤ ꯐꯖꯕꯗꯣ
ꯑꯥ
ꯑꯗꯨ ꯌꯥꯎꯔꯨꯕꯅꯦ
ꯑꯝ
ꯌꯥꯏꯌꯦ ꯃꯊꯪ ꯆꯠꯄ ꯀꯥꯟꯗꯗꯤ ꯑꯩ ꯏꯃꯥꯟꯅꯕꯗꯒꯤ ꯈꯣꯏ ꯂꯧꯔꯛꯀꯦ
ꯍꯣꯏ ꯅꯣꯡꯕꯨ ꯅꯨꯡꯉꯥꯏꯅꯤ ꯍꯣꯏꯕꯤꯠꯠꯇꯍꯥ
ꯑꯣꯣ ꯑꯣ ꯍꯣ ꯑꯗꯨ ꯑꯗꯨ ꯄ꯭ꯂꯥꯟꯗꯣ ꯑꯝꯛꯇꯪ ꯁꯤꯟꯖꯜꯂꯁꯤꯀꯣ ꯑꯗꯨꯗꯤ
ꯌꯥꯔꯦ ꯌꯥꯔꯦ ꯅꯪꯅ ꯅꯪꯅ ꯍꯦꯛ ꯈꯤꯇꯪ ꯃꯥꯡꯖꯧꯅꯅ ꯍꯥꯏꯔꯛꯑꯣ ꯌꯥꯔꯦ
ꯑꯣ
ꯌꯥꯔꯁꯤ
ꯍꯣꯏ ꯍꯣ ꯍꯣꯏ ꯑꯗꯨ ꯍꯥꯏꯔꯛꯀꯦ ꯇꯧꯕꯅꯦ ꯏ ꯇꯥꯎ ꯐꯔꯦ ꯐꯔꯦ ꯑꯗꯨꯗꯤꯀꯣ ꯑꯥ ꯊꯝꯃꯒꯦꯀꯣ ꯑꯥ